ꯎ ꯇꯥꯕ꯭ꯔꯣ ꯐꯖꯅ ꯇꯥꯏꯀꯣ
ꯍꯣꯏ
ꯑꯣ ꯐꯔꯦ ꯑꯗꯨꯗꯤ ꯆꯥꯛ ꯆꯥꯔꯕ꯭ꯔꯣ
ꯍꯧꯖꯤꯛ ꯈꯛꯇ ꯆꯥ ꯇꯣꯛꯑꯒ ꯂꯩꯔꯤꯌꯦ ꯅꯪꯗꯤ
ꯑꯩꯁꯨ ꯍꯧꯖꯤꯛ ꯈꯛꯇ ꯆꯥꯊꯣꯛꯑꯒ ꯂꯩꯌꯦꯦ ꯀꯔꯤ ꯃꯊꯦꯜ ꯆꯥꯔꯒꯦ ꯑꯩꯗꯤ ꯑꯂꯨ ꯑꯗꯨꯒ ꯈꯥꯃꯦꯟ ꯑꯁꯥꯡꯕꯤꯗꯣ
ꯑꯣ ꯌꯥꯝ ꯍꯥꯎꯋꯏꯅꯦ
ꯑꯁ ꯍꯥꯎꯗꯦꯗ ꯅꯪꯗꯤ
ꯑꯩꯗꯤ ꯁꯣꯏꯕꯨꯝꯒ ꯑꯂꯨꯒ ꯀꯥꯡꯁꯣꯏ ꯊꯣꯡꯕ ꯆꯥꯏ
ꯑꯁ ꯍꯥꯎꯕꯅꯦ ꯑꯗꯨꯁꯨ ꯍꯧꯖꯤꯛ ꯀꯥꯂꯦꯟꯊꯥꯗ ꯁꯥꯕꯅꯤꯅ ꯁꯤꯟꯕꯗꯣ ꯈꯔ ꯍꯥꯎꯕꯅꯦ ꯑꯗꯨꯝ
ꯎꯝ ꯍꯣꯏ ꯍꯥꯎ
ꯀꯩꯗꯧꯔꯝꯃꯤꯅꯣ ꯍꯧꯖꯤꯛꯇꯤ ꯐꯝꯕ꯭ꯔꯥ ꯇꯨꯝꯕ꯭ꯔꯥ
ꯊꯝꯃꯒ ꯂꯩꯑꯦ ꯑꯩꯗꯣ ꯊꯕꯛ ꯏꯪꯈꯥꯡ ꯂꯣꯏꯔꯒꯀꯣ ꯋꯥꯏ ꯁꯤꯠꯄ ꯁꯦꯡꯕ ꯐꯤ ꯁꯨꯕ ꯂꯣꯏꯔꯒ ꯐꯝꯃꯒ ꯂꯩꯑꯦ
ꯉꯁꯤꯗꯤ ꯀꯗꯥꯏꯗ ꯆꯠꯀꯅꯤ ꯀꯔꯤ ꯊꯕꯛ ꯂꯩꯕ꯭ꯔꯥ
ꯊꯕꯛꯄꯨꯗꯤ ꯂꯩꯇꯦꯗ ꯑꯗꯨꯝ ꯑꯉꯥꯡ ꯏꯆꯥ ꯂꯧꯔꯒ ꯂꯩꯕꯅꯦ ꯌꯨꯝꯗ
ꯐꯥꯏꯅꯦ ꯏꯆꯥꯗꯤ ꯅꯨꯄꯥꯔ ꯅꯨꯄꯤꯔ
ꯏꯆꯥꯗꯤ ꯅꯨꯄꯤꯅꯦ ꯅꯪꯗꯤ ꯌꯨꯝ ꯄꯥꯜꯂꯕꯣ
ꯑꯁ ꯄꯥꯟꯗ꯭ꯔꯤꯦꯗ ꯀꯗꯥꯏꯗꯒꯤ
ꯑꯁ ꯑꯩꯗꯤ ꯌꯨꯝ ꯄꯥꯜꯕ꯭ꯔꯥ ꯈꯜꯂꯕꯅꯤꯅꯦ ꯌꯨꯝ ꯄꯥꯟꯗ꯭ꯔꯤꯕꯣ ꯍꯥꯏꯁꯤꯕꯣ
ꯑꯁ ꯑꯣꯟꯅꯔꯦ ꯅꯪꯒꯤ ꯋꯥꯈꯜꯗꯣ
ꯃꯤ ꯂꯩ ꯁꯥꯄꯤ ꯣꯞ ꯣꯞ ꯂꯥꯎꯕ
ꯂꯩꯁꯥꯕꯤꯅ ꯐꯔꯕꯅꯦ
ꯑꯗꯨꯅꯦ ꯅꯪꯁꯨ ꯑꯃꯨꯛ ꯁꯥꯔꯣ
ꯑꯩꯗꯤ ꯃꯊꯪ ꯃꯄꯣꯛꯇ ꯑꯣꯏꯅ ꯁꯥꯔꯒꯦ ꯍꯟꯗꯛ ꯃꯄꯣꯛꯇꯤ ꯑꯩꯒꯤ ꯝ ꯂꯣꯏꯈ꯭ꯔꯦ ꯈꯪꯗꯦ ꯄꯪꯍꯥꯏ ꯍꯥꯏꯕꯅꯦ
ꯑꯗꯨꯗꯤ ꯑꯩꯗꯤ ꯃꯊꯪ ꯃꯄꯣꯛꯇ ꯑꯣꯏꯅ ꯌꯨꯝ ꯄꯥꯜꯂꯒꯦ ꯑꯗꯨꯗꯤ
ꯑꯗꯨꯗꯤ ꯌꯥꯔꯦꯍꯦ ꯅꯪ ꯍꯟꯟꯅꯨꯕꯤ ꯑꯣꯏꯔꯀꯥꯟꯗ ꯀꯅꯥꯅ ꯌꯣꯛꯀꯅꯤ
ꯑꯗꯨ ꯑꯗꯨꯝ ꯑꯔꯩ ꯑꯔꯥꯏꯕꯒꯤ ꯆꯥꯔꯒ ꯑꯗꯨꯝ ꯂꯩꯕ ꯆꯠꯄ ꯇꯥꯔꯦꯅ
ꯑ ꯅꯣꯏ ꯔꯣꯝꯗꯥ ꯃꯥꯏ ꯂꯥꯛꯄ꯭ꯔꯣ
ꯃꯩꯗꯤ ꯂꯥꯛꯑꯦ ꯍꯣꯏ
ꯃꯩꯗꯤ ꯅꯨꯡꯉꯥꯏꯕ ꯅꯠꯇ꯭ꯔꯣ
ꯅꯨꯡꯉꯥꯏꯌꯦ ꯑꯩꯈꯣꯏꯗꯗꯤ ꯅꯣꯏꯗ ꯂꯥꯛꯇꯕ꯭ꯔꯥ
ꯑꯩꯈꯣꯏꯗ ꯉꯥꯏꯍꯥꯛ ꯉꯥꯏꯍꯥꯛ ꯃꯨꯜꯂꯦ ꯉꯥꯏꯍꯥꯛ ꯉꯥꯏꯍꯥꯛ ꯂꯥꯛꯑꯦ
ꯑꯣ ꯅꯦꯠꯋꯥꯛꯇꯤ ꯀꯃꯥꯏꯅ ꯇꯧꯒꯦ
ꯅꯦꯠꯋꯥꯛꯇꯤ ꯅꯨꯡꯉꯥꯏꯌꯦ ꯑꯗꯣ ꯑꯣ ꯅꯪꯗꯤ ꯏꯁꯤꯡ ꯅꯨꯡꯉꯥꯏꯕ꯭ꯔꯣ ꯅꯣꯏꯔꯣꯝꯗ
ꯑꯁ ꯑꯩꯈꯣꯏꯗꯤ ꯏꯁꯤꯡ ꯅꯨꯡꯉꯥꯏꯇꯦ ꯏꯁꯤꯡ ꯂꯩꯕꯅꯦ
ꯑꯣ
ꯏꯁꯤꯡ ꯂꯩꯕꯅꯤꯅ ꯀꯥꯂꯦꯟꯒ ꯀꯥꯂꯦꯟ ꯊꯥꯁꯤꯗ ꯁꯥꯒ ꯁꯥꯕꯅꯦ ꯑꯁ ꯌꯥꯝ ꯀꯩꯅꯣ ꯇꯧꯋꯦꯗ
ꯏꯁꯤꯡ ꯂꯩꯕꯗꯤ ꯀꯩꯅꯣ ꯇꯧꯕꯅꯦ ꯄꯩꯁꯥ ꯖꯔ ꯖꯔ ꯆꯠꯄꯅꯦ
ꯍꯣꯏ ꯍꯧꯖꯤꯛ ꯀꯥꯂꯦꯟꯊꯥ ꯑꯃꯨꯛ ꯑꯣꯏꯔꯦ ꯁꯥ ꯑꯃ ꯀꯥꯟ ꯁꯥꯁꯨ ꯁꯥꯏꯑꯌꯦ ꯏꯁꯤꯡ ꯌꯥꯝ ꯄꯥꯏꯑꯦ ꯍꯟꯗꯛꯇꯤ
ꯎꯝ ꯅꯣꯏꯔꯣꯝꯗ ꯅꯣꯡ ꯇꯣꯏꯅ ꯆꯨꯗ꯭ꯔꯣ
ꯑꯥ ꯀꯗꯥ ꯅꯣꯡ ꯐꯥꯎ ꯁꯗꯦꯗ ꯁꯤꯒ
ꯈꯣꯏꯗꯗꯤ ꯅꯣꯡ ꯌꯥꯝ ꯆꯨꯋꯦ ꯑꯌꯨꯛꯁꯨꯀꯣ ꯅꯣꯡ ꯆꯨꯃꯟꯕꯅ ꯅꯣꯡ ꯅꯨꯡꯁꯤꯠꯁꯨ ꯌꯥꯎꯋꯦ ꯑꯗꯨꯒ ꯅꯣꯡ ꯆꯨꯔꯒ ꯑꯩꯈꯣꯏꯒꯤ ꯍꯩꯅꯧ ꯍꯣꯏ ꯍꯩꯅꯧ ꯄꯥꯝꯕꯤ ꯍꯗꯣ ꯍꯩꯅꯧ ꯌꯥꯝ ꯇꯥꯏ ꯕꯛꯀꯦꯠ ꯑꯃꯔꯣꯝ ꯇꯥꯏꯌꯦ ꯑꯩ ꯉꯁꯥꯏꯗꯗꯣ ꯆꯥꯔꯒ ꯑꯩ ꯅꯣꯡꯃ ꯀꯣꯏꯔꯛꯀꯦ ꯑꯗꯨꯒ ꯄꯨꯕꯤꯔꯛꯀꯦ
ꯍꯣꯏ ꯂꯥꯛꯑꯗꯤ ꯍꯥꯏꯔꯛꯑꯣ ꯄꯨꯔꯛꯑꯣ ꯆꯥꯅꯤꯡꯉꯦ ꯑꯩꯈꯣꯏꯗꯤ ꯆꯥꯕ ꯐꯪꯗ꯭ꯔꯦ ꯑꯁ ꯅꯣꯏꯔꯣꯝꯗ ꯅꯣꯡ ꯇꯥꯏ ꯍꯥꯏꯔꯒ ꯑꯩꯗꯤ ꯀꯂꯛꯑꯦꯍꯦ
ꯑꯁ ꯅꯣꯡ ꯇꯥꯕꯗꯣ ꯅꯣꯏꯔꯣꯝꯗꯗꯤ ꯅꯣꯡꯄꯥꯛꯥꯛ ꯇꯥꯗ꯭ꯔꯗꯤ ꯅꯣꯡ ꯇꯥꯕꯗꯣ ꯌꯥꯝ ꯍꯔꯥꯎꯔꯝꯒꯅꯤꯀꯣ
ꯍꯣꯏ ꯑꯩꯈꯣꯏꯗꯤ ꯑꯁ ꯍꯧꯖꯤꯛꯁꯨ ꯇꯥꯕ꯭ꯔꯥ
ꯍꯧꯖꯤꯛꯇꯤ ꯇꯥꯗꯦ ꯍꯧꯖꯤꯛꯇꯤ ꯅꯨꯡꯁꯤꯠ ꯈꯔ ꯈꯔ ꯁꯤꯜꯂꯒ ꯅꯣꯡ ꯃꯝꯂꯒ ꯑꯃꯨꯛ ꯅꯨꯡꯁꯥ ꯑꯃꯨꯛ ꯊꯣꯛ ꯑꯗꯨꯃꯥꯏꯅ ꯇꯧꯔꯒ ꯂꯩ
ꯑꯁ ꯑꯩꯈꯣꯏꯔꯣꯝꯗ ꯉꯁꯥꯏ ꯑꯌꯨꯛ ꯑꯩ ꯍꯧꯒꯠꯂꯒ ꯅꯨꯡꯁꯥ ꯐꯨꯀꯟꯁꯤꯗꯤ ꯐꯖꯅ ꯊꯣꯛꯑꯦ ꯅꯨꯡꯁꯥ ꯊꯥꯏ ꯍꯧꯖꯤꯛꯄꯨꯗꯤ ꯅꯨꯡꯁꯥꯗꯤ ꯊꯣꯛꯇ꯭ꯦ ꯅꯣꯡꯗꯤ ꯑꯗꯨꯝ ꯃꯪꯕꯀꯣ ꯑ ꯅꯣꯡꯗꯤ ꯁꯨꯛꯇꯥ ꯇꯥꯗꯕ
ꯑꯣ ꯇꯥꯔꯗꯤꯗꯣ ꯌꯥꯝ ꯌꯥꯝ ꯇꯥꯒꯅꯤ
ꯑꯁ ꯌꯥꯝ ꯌꯥꯝ ꯇꯥꯕꯗꯣ ꯉꯥꯏꯅꯦ ꯅꯣꯡ ꯇꯥꯔꯗꯤ ꯈꯔꯁꯨ ꯏꯪꯉꯦꯕ ꯑꯁ
ꯎꯝ ꯅꯣꯏꯗꯤ ꯅꯣꯡꯒꯤ ꯏꯁꯤꯡꯗꯣ ꯁꯤꯖꯤꯟꯅꯗꯔꯣ ꯂꯧꯗꯔꯣ
ꯍꯣꯏ ꯂꯧ ꯇꯥꯗꯕꯅꯤꯅ ꯂꯧ ꯅꯣꯡ ꯇꯥꯗꯕꯅꯤꯅ ꯅꯣꯡꯒꯤ ꯏꯁꯤꯡꯁꯨ ꯂꯩꯇꯦꯅꯦ
ꯎꯝ ꯅꯪꯗꯤ ꯀꯔꯤ ꯀꯔꯤ ꯊꯕꯛ ꯇꯧꯔꯒ ꯂꯩꯕ꯭ꯔꯣ
ꯑꯩꯗꯤ ꯊꯕꯛ ꯇꯧꯗꯦ ꯆꯥꯛ ꯌꯦꯟꯖꯥꯡ ꯈꯔ ꯊꯣꯡ ꯀꯣꯂꯦꯖ ꯈꯔ ꯆꯠ ꯁꯤꯅꯤ
ꯑꯩꯈꯣꯏ ꯏꯆꯦꯒꯤ ꯆꯥꯛ ꯊꯣꯡꯉꯤꯅꯦ ꯑꯌꯨꯛ ꯑꯌꯨꯛꯅꯦ ꯅꯨꯡꯗꯥꯡꯅꯦ
ꯅꯪꯅ ꯐ꯭ꯔꯤꯗ ꯂꯩꯕ
ꯍꯣꯏ ꯑꯁ ꯑꯩ ꯐ꯭ꯔꯤꯗ ꯂꯩꯒꯦꯗ ꯑꯩ ꯀꯣꯂꯦꯖ ꯀꯥꯔꯤꯁꯤꯒꯤ ꯅꯨꯡꯉꯥꯏ ꯇꯦꯗ
ꯑꯗꯨ ꯑꯩ ꯌꯧ ꯅꯨꯡꯊꯤꯅꯗꯦ ꯀꯣꯠꯆꯤꯡ ꯆꯥꯠꯄ꯭ꯔꯣ
ꯑꯩꯈꯣꯏ ꯏꯆꯦꯗꯤ ꯑꯌꯨꯛ ꯉꯟꯇꯥ ꯆꯠꯈ꯭ꯔꯅꯤ ꯑꯗꯨ ꯃꯥꯗꯤ ꯆꯥꯛ ꯍꯟꯖꯥꯡ ꯊꯣꯡꯕ ꯁꯪꯗ꯭ꯔꯦ ꯑꯥꯗꯨꯒꯤ ꯆꯥꯛꯊꯣꯡꯕꯤ ꯑꯣꯜꯂꯒꯦ ꯈꯜꯂꯦ
ꯑꯣ ꯑ ꯐꯩꯌꯦ ꯐꯩꯌꯦ ꯑꯗꯨꯅ ꯉꯟꯗꯕꯗꯤ ꯌꯥꯝ ꯐꯩꯗ
ꯃꯥꯗꯤ ꯑꯌꯨꯛ ꯉꯟꯇꯥ ꯆꯠꯂꯒ
ꯎꯝ
ꯅꯨꯡꯊꯤꯟ ꯅꯨꯡꯊꯤꯟꯗ ꯑꯃꯨꯛ ꯍꯜꯂꯛꯑꯅꯤ ꯑꯗꯨꯒ ꯅꯨꯡꯗꯥꯡ ꯋꯥꯏꯔꯝꯗ ꯑꯃꯨꯛ ꯆꯠꯂꯅꯤ
ꯆꯥꯛ ꯊꯣꯡꯕ ꯃꯇꯝꯗ ꯑꯃꯨꯛ ꯆꯠꯂꯅꯤ
ꯑꯣ ꯅ ꯌꯦꯗꯣ ꯍꯥꯏ ꯑꯗ ꯍꯩ ꯍꯩ ꯂꯩꯇ꯭ꯔꯣ
ꯑꯁ ꯍꯩ ꯄꯥꯛ ꯐꯪꯗꯦꯗ ꯂꯩꯕꯕꯨ
ꯅꯣꯏ ꯅꯣꯏ ꯌꯨꯝꯗ ꯅꯣꯏ ꯌꯨꯝꯗ ꯄꯥꯟꯕ ꯍꯩꯁꯤꯡꯗꯣ ꯈꯔ ꯍꯦꯛꯑ ꯅꯣꯡꯃ ꯀꯣꯏꯔꯛꯎꯅꯦ ꯑꯩꯉꯣꯟꯗ
ꯑꯁ ꯑꯩꯈꯣꯏꯗꯗꯤ ꯍꯩ ꯄꯥꯟꯗꯦꯗ
ꯄꯥꯜꯂꯝꯒꯅꯤ ꯅꯣꯏ ꯅꯍꯥꯟ ꯑꯩ ꯂꯥꯛꯄꯗꯗꯤ ꯍꯩ ꯌꯥꯝ ꯄꯥꯟꯕꯗꯥꯏꯅꯦ
ꯀꯥꯏ ꯋꯥꯏꯗꯔꯥ ꯍꯥꯏꯔꯤꯁꯦ ꯑꯩꯗꯤ ꯈꯪꯗꯦ ꯂꯩꯇꯦꯍꯦ ꯁꯤꯗꯗꯤ ꯂꯩꯕꯕꯨꯗꯤ ꯍꯣꯏ ꯂꯩꯔꯝꯃꯦ ꯑꯗꯨꯕꯨ ꯃꯤꯒꯤꯅꯦꯅꯀꯣ ꯍꯦꯛꯅꯤꯡꯉꯥꯏ ꯈꯪꯗꯦꯕ
ꯁꯥꯎꯔꯛꯀꯅꯦꯕ
ꯎꯝ
ꯑꯩꯈꯣꯏꯅ ꯊꯥꯕꯤꯗꯕꯅꯤꯅ ꯑꯩꯈꯣꯏꯅ ꯊꯥꯔꯒꯗꯤ ꯂꯧꯕ ꯌꯥꯕ
ꯑꯣ
ꯍꯧꯖꯤꯛꯇꯤ ꯀꯩꯅꯣꯅꯤꯗ ꯍꯩꯅꯧꯒꯨꯝꯕ ꯖꯥꯝꯒꯨꯝꯕ ꯂꯩ ꯂꯩꯌꯦꯕ ꯑꯗꯨ ꯃꯤ ꯈꯣꯡꯁꯥꯏꯁꯤꯡ ꯂꯩꯔꯝꯕꯗꯣ
ꯍꯣꯏ
ꯑꯗ ꯃꯤ ꯈꯔ ꯂꯩꯕ ꯂꯥꯛꯑꯦꯕ ꯑꯗꯨꯒꯤꯗ ꯄꯥꯟꯕꯁꯤꯡꯗꯣ ꯃꯣꯏꯅ ꯑꯃꯨꯛ ꯂꯣꯏ ꯂꯧꯁꯤꯟꯈ꯭ꯔꯦꯕ ꯃꯤ ꯈꯔꯗꯤ ꯐꯠꯇꯦ ꯍꯦꯛꯀꯦ ꯍꯥꯏꯔꯁꯨ ꯍꯦꯛꯍꯟꯗꯦ ꯑꯗꯨꯒꯤꯅꯦ ꯃꯤ ꯈꯔꯗꯤ ꯍꯦꯛꯑꯣ ꯍꯦꯛꯑꯣ ꯍꯥꯏ ꯑꯁ ꯍꯩ ꯑꯃꯨꯛ ꯆꯥꯕ ꯐꯪꯗ꯭ꯔꯦꯗ
ꯑꯁ ꯅꯨꯡꯁꯥ ꯁꯥꯕꯗꯀꯣ ꯍꯩ ꯑꯃꯦꯠꯄ ꯆꯥꯕꯗꯤ ꯌꯥꯝ ꯍꯥꯎꯕꯅꯦ
ꯄꯅꯦ ꯁꯤꯡꯖꯨꯅꯦ ꯀꯩꯀꯥ ꯍꯥꯎꯕꯅꯤꯅꯦ ꯃꯤ ꯌꯥꯝ ꯐꯝꯃꯤꯟꯅꯔꯒ ꯄꯨꯜꯂꯒ
ꯎꯝ ꯅꯪꯗꯤ ꯀꯣꯏꯕꯒ ꯆꯠꯇ꯭ꯔꯣ
ꯀꯗꯥꯏꯗ ꯀꯣꯏꯕ ꯆꯠꯅꯤꯡꯉꯥꯏ ꯑꯁ ꯂꯩꯇꯦꯗ ꯌꯨꯝꯗ ꯑꯗꯨꯝ ꯂꯩꯌꯦ ꯑꯩꯗꯤ ꯀꯣꯏꯕ ꯆꯠꯅꯤꯡꯉꯥꯏꯁꯨ ꯄꯨꯄꯨꯒꯤ ꯃꯀꯣꯛ ꯂꯩꯇꯦ
ꯑꯁ ꯌꯥꯝ ꯋꯥꯏꯅꯦ ꯁꯤꯗ ꯂꯩꯕꯁꯨ ꯃꯀꯣꯛꯇꯣ ꯂꯩꯔꯗꯤ ꯂꯩꯕ ꯅꯨꯡ ꯉꯥꯏꯑꯦ ꯂꯩꯇ꯭ꯔꯗꯤ ꯑꯁ ꯀꯩꯅꯣ ꯕꯦꯔꯥ ꯌꯥꯝ ꯀꯥꯏ
ꯄꯨꯄꯨꯒꯤ ꯃꯀꯣꯛ ꯑꯗꯨꯅ ꯈ꯭ꯋꯥꯏꯗꯒꯤ ꯃꯔꯨ ꯑꯣꯏꯕꯅꯤ ꯑꯗꯨ ꯂꯩꯥꯏꯔꯗꯤ ꯀꯔꯤꯁꯨ ꯈꯟꯗꯦ ꯇꯧꯅꯤꯡꯕ ꯂꯣꯏ ꯇꯧꯕ ꯌꯥꯏ ꯑꯗꯨ ꯂꯩꯔꯗꯤ ꯑꯗꯨ ꯈꯛꯇ ꯋꯥꯠꯄꯒꯤꯅꯦꯗ
ꯑꯦ ꯑꯗꯨꯃꯥꯏꯅ ꯇꯧ
ꯎꯝ
ꯃꯀꯣꯛꯇꯣ ꯄꯥꯝꯃꯦ
ꯎꯝ
ꯑꯁ ꯑꯩꯗꯤ ꯅꯣꯏ ꯑꯌꯨꯛ ꯉꯟꯇꯥ ꯅꯨꯡꯁꯤꯠ ꯁꯤꯠꯂꯒ ꯅꯣꯏꯒꯤ ꯅꯨꯡꯁꯤꯠ ꯁꯤꯠꯂꯒ ꯍꯩꯅꯧ ꯇꯥꯕ ꯑꯗꯨ ꯅꯪꯅ ꯍꯥꯏꯕꯤꯔꯒ ꯑꯁ ꯆꯥꯅꯤꯡꯂꯛꯑꯦ ꯑꯩꯗꯤ
ꯂꯥꯛꯑꯣ ꯑꯩꯈꯣꯏꯔꯣꯝꯗ ꯀꯣꯏꯔꯛꯑꯣ ꯑꯗꯨꯒ
ꯅꯣꯡꯃ ꯀꯣꯏꯔꯛꯄ ꯇꯥꯔꯦ ꯅꯣꯡꯃ ꯀꯣꯏꯔꯛꯄ ꯇꯥꯔꯦ
ꯑꯩꯗꯤ ꯍꯧꯖꯤꯛꯇꯤ ꯍꯩꯅꯧꯗꯣ ꯃꯨꯟꯗꯕ ꯃꯨꯟꯗꯕꯤꯗ ꯑꯣꯏꯅ ꯆꯥꯅꯤꯡꯉꯦ ꯃꯨꯟꯕꯗꯣ ꯄꯥꯛ ꯆꯥꯅꯤꯡꯗ꯭ꯔꯦ
ꯃꯨꯟꯕꯗꯣ ꯃꯨꯟꯗꯕꯤ ꯃꯨꯟꯗꯕꯤꯗꯣ ꯉꯍꯥꯛ ꯂꯩꯔꯗꯤ ꯎꯝ ꯎꯝ ꯉꯍꯥꯛ ꯂꯩꯥꯏꯔꯗꯤ ꯂꯣꯏꯔꯅꯤꯗꯀꯣ
ꯍꯣꯏ ꯑꯗꯨꯒꯤꯅꯦ ꯈꯔ ꯁꯤꯟꯕꯗꯣ ꯃꯨꯟꯗꯕꯤꯗ ꯑꯗꯨꯗ ꯊꯨꯝꯒ ꯎ ꯃꫭꯔꫭꯛ ꯀ ꯍꯪꯒꯥꯝꯒꯤ ꯃꯍꯤ
ꯍꯣꯏ
ꯑꯗꯨꯒ ꯑꯁ ꯍꯥꯎꯔꯅꯤ
ꯍꯥꯎꯕꯅꯦ ꯑꯗꯨ ꯍꯥꯎꯔꯁꯨꯀꯣ ꯌꯥꯝ ꯆꯥ ꯑꯩꯗꯤ ꯌꯥꯝ ꯆꯥ ꯌꯥꯗꯦ ꯑꯗꯨꯒꯤ ꯍꯪꯒꯥꯝꯒꯤ ꯀꯩꯅꯣꯗꯣ ꯂꯧꯊꯣꯛ
ꯑꯣ ꯑꯗꯨꯗꯤ ꯌ ꯀꯩꯅꯣꯗ ꯌꯥꯝ ꯁꯣꯛꯄꯅꯦ
ꯑꯩꯗꯤ ꯍꯦꯛ ꯆꯥꯕꯤꯔꯕ ꯉꯁꯤ ꯆꯥꯔꯦ ꯍꯌꯦꯡꯁꯦ ꯎꯔꯤꯡ ꯃꯥꯏꯗ ꯎꯔꯤꯡ ꯊꯣꯛꯀꯅꯤ
ꯑꯣ ꯑꯁ ꯑꯍꯥꯎꯕ ꯄꯣꯠꯇꯨꯕꯨ ꯗꯤ ꯑꯗꯨꯒꯨꯝꯕꯗꯤ ꯇꯧꯗꯦ ꯑꯗꯨꯕꯨ ꯃꯅꯨꯡꯗ ꯌꯥꯝꯅꯗꯤ ꯁꯣꯛꯄꯅꯦ
ꯎꯝ
ꯈꯪꯉꯦꯕ
ꯑꯍ ꯅꯪ ꯍꯟꯗꯛꯀꯥꯟ ꯐꯟ ꯒꯨꯝꯕ ꯁꯥꯗ꯭ꯔꯣ ꯍꯥꯏꯁꯦ ꯇꯥꯗ꯭ꯔꯣ ꯑꯩꯅ ꯍꯥꯏꯕꯁꯦ ꯇꯥꯗ꯭ꯔꯣ
ꯇꯥꯌꯦ
ꯑꯣ
ꯇꯥꯏꯌꯦ ꯇꯥꯏꯌꯦ ꯑꯩ ꯐꯅꯦꯛ ꯁꯥꯗꯦꯗ
ꯐꯅꯦꯛ
ꯑꯩ ꯐꯅꯦꯛ ꯁꯥꯕ ꯍꯩꯇꯦ ꯅꯪ ꯑꯁ ꯅꯨꯡꯁꯥꯒ ꯁꯥꯕꯁꯤꯗ ꯐꯅꯦꯛ ꯁꯥꯔꯒ ꯐꯝꯃꯒ ꯂꯩꯕ ꯌꯥꯕ ꯉꯝꯕ ꯄꯣꯠꯇꯦꯗ
ꯁꯥꯎ ꯁꯥꯎ ꯂꯩꯁꯥꯕꯤꯅꯤꯅ ꯑꯅꯤꯡ ꯑꯅꯤꯡꯕ ꯁꯥꯔꯒ ꯁꯦꯠꯈꯥꯏꯌꯣ
ꯑꯁ ꯁꯦꯠꯇꯤ ꯁꯦꯠꯅꯤꯡꯕ ꯑꯁ ꯁꯥꯕꯁꯨ ꯇꯜꯂꯦ ꯁꯥꯕꯁꯨ ꯍꯩꯇꯦ ꯅꯨꯡꯁꯥꯒ ꯁꯥꯕꯅꯦ ꯆꯥꯔꯒ ꯇꯨꯝꯃꯒ ꯂꯩꯅꯤꯡꯉꯦ ꯑꯩꯗꯤ
ꯑꯗꯨꯅ ꯍꯦꯟꯅꯁꯨ ꯅꯨꯡꯉꯥꯏꯕ ꯑꯁ ꯑꯩ ꯐꯤ ꯁꯥꯗꯔꯦꯗ ꯑꯩ ꯃꯤꯠ ꯑꯩꯒꯤ ꯃꯤꯠ ꯁꯣꯛꯄꯗꯒꯤꯀꯣ ꯑꯩꯒꯤ ꯃꯤꯠ ꯁꯣꯛꯄꯒꯤ ꯐꯅꯦꯛ ꯁꯥꯗ꯭ꯔꯦ ꯃꯤꯠ ꯁꯣꯛꯄꯗꯒꯤ ꯐꯅꯦꯛꯁꯨ ꯁꯥ ꯗꯔ꯭ꯦ ꯑꯗꯨꯒ ꯐꯅꯦꯛ ꯑꯅꯤ ꯑꯍꯨꯝ ꯃꯃꯜꯗꯤ ꯃꯤꯗꯤ ꯌꯦꯡꯕꯗꯥ ꯆꯠꯈꯔꯦ
ꯐꯩꯅꯦ ꯑꯁ ꯄꯩꯁꯥꯒ ꯐꯪꯉꯦꯅꯦ
ꯅꯠꯇꯦꯍꯦ ꯑꯩꯅ ꯃꯤꯠ ꯁꯥ ꯎꯝ ꯑꯁ ꯑꯩ ꯅꯣꯟꯊꯥꯕ ꯌꯥꯗꯦ ꯀꯣꯛ ꯉꯥꯎꯋꯦ ꯀꯣꯛꯇꯣ ꯑꯗꯨꯝ ꯐ꯭ꯔꯤꯗ ꯂꯩꯕꯗꯣ ꯀꯣꯛꯇꯣ ꯐ꯭ꯔꯤꯗ ꯂꯩꯕꯗꯨꯗꯤ ꯀꯔꯤꯁꯨ ꯇꯧꯗ꯭ꯔꯕ ꯑꯗꯨꯝ ꯀꯨꯏꯅ ꯅꯣꯟ ꯊꯔꯗꯤ ꯀꯣꯛ ꯉꯥꯎꯕꯒꯨꯝꯅ ꯇꯧꯕꯗꯣ
ꯎꯝ
ꯃꯤꯠꯀꯤ ꯃꯅꯤꯟꯅꯔꯥ ꯒ꯭ꯌꯥꯟ ꯇꯥꯗꯦ
ꯑꯁ ꯑꯗꯨꯗꯤ ꯅꯪꯁꯦ ꯌꯥꯝ ꯂꯨꯔꯦꯅꯦ
ꯑꯁ ꯂꯨꯔꯦ ꯑꯩ ꯐꯅꯦꯛ ꯁꯥꯔꯔꯣꯏ ꯍꯌꯦꯡ ꯋꯥꯏ ꯏꯅꯥꯛ ꯈꯨꯠꯂꯀꯥꯟꯗ ꯂꯩꯔꯒꯦ
ꯑꯁ ꯍꯧꯖꯤꯛꯁꯨ ꯏꯅꯥꯛ ꯈꯨꯨꯜꯂꯤꯗꯨꯗꯤ